ꯊ ꯊꯩꯠ
ꯇꯥꯕ꯭ꯔꯣ ꯑꯣ ꯇꯥꯏꯀꯣ ꯆꯠ ꯆꯥꯔꯕꯣ
ꯎꯝ ꯆꯥꯔꯦ
ꯎꯝ ꯌꯦꯟꯁꯥꯡ ꯆꯥꯔꯤ ꯉꯁꯤꯗꯤ
ꯖꯦꯇꯤꯟ ꯐ꯭ꯌꯨꯁꯔ
ꯍ ꯃꯥꯟꯗꯅꯦ
ꯇꯤꯟ ꯐꯤꯤꯁ ꯀ ꯀꯦꯔꯥ ꯃꯔꯦꯟꯒꯤ ꯃꯅꯥꯗꯣ
ꯑꯣ ꯑꯣ ꯍꯥꯎꯕꯅꯦ
ꯅꯠꯇꯦ ꯑꯂꯥꯛ ꯑꯂꯥꯛꯅꯤ
ꯑꯣ ꯑꯣ ꯑꯣ ꯑꯣ
ꯏꯟꯁꯥꯡ ꯑꯅꯤ ꯊꯣꯡꯕꯅꯦ ꯉꯁꯤ
ꯑꯣ ꯍꯧꯖꯤꯛꯀꯥꯟꯗꯤ ꯀꯔꯤ ꯀꯔꯤ ꯇꯧꯔꯒ ꯂꯩꯔꯦ
ꯑꯗꯨꯝ ꯌꯨꯝꯗ ꯂꯩꯔꯦ ꯀꯩꯁꯨ ꯇꯥꯎꯗꯦ
ꯎꯝ
ꯌꯥꯝ ꯁꯥꯕꯁꯦ ꯍꯧꯀꯥꯟꯅ
ꯅꯪꯒꯤ ꯅꯪꯒꯤꯩꯅꯋꯥ ꯇꯥꯗꯕ ꯀꯨꯏꯔꯦꯅꯦ ꯆꯣꯅ ꯆꯠꯀ꯭ꯔꯦ ꯑꯩꯈꯣꯏꯒꯤ ꯏꯃꯥꯟꯕꯤ ꯃꯈꯣꯡ ꯅꯥꯕꯤꯗꯣ ꯂꯥꯛꯄ ꯃꯔꯥꯛ ꯃꯔꯥꯛ ꯑꯩꯈꯣꯏ ꯃꯥꯒꯤ ꯃꯥꯒꯤ ꯍꯥ
ꯉꯔꯥꯡ ꯁꯤꯡꯖꯨ ꯆꯥꯏ ꯑꯩꯈꯣꯏ
ꯑꯣ ꯃꯥꯒꯤ ꯋꯥꯔꯤ ꯂꯤꯕ꯭ꯔꯥ
ꯀꯁ ꯀꯝ
ꯆꯇꯪꯔꯣ ꯑ ꯀꯃꯥꯏꯅ ꯂꯤꯌꯦꯃ
ꯌꯥꯝ ꯂꯤꯗꯦꯗ ꯑꯩꯅ ꯑꯗꯨꯝ ꯍꯥꯡꯕꯅꯦ
ꯍ ꯑꯗ ꯇꯣꯛꯑꯦ ꯍꯥꯏꯕ꯭ꯔꯥ ꯀꯔꯤ
ꯃꯥꯥꯏ ꯇꯣ ꯎ ꯂꯣꯏ ꯊꯝꯦ ꯍꯥꯏꯅ
ꯉꯔꯥꯡ ꯉꯔꯥꯡ ꯉꯔꯥꯡ ꯑꯁꯨꯃꯥꯏꯅ ꯍꯥꯏꯕ꯭ꯔꯣ
ꯎꯝꯣꯛ ꯂꯣꯏ ꯊꯕ ꯀꯥꯟꯣ
ꯑ
ꯎꯝ ꯀꯣ ꯇꯥꯎꯕꯁꯨ ꯌꯥꯗꯕ ꯌꯥꯗꯕ ꯃꯥꯜꯂꯦ ꯑꯗꯨꯗꯤ ꯎꯝ ꯁꯤ ꯅꯍꯥꯟ ꯑꯁꯤ ꯀꯤꯕꯤ ꯑꯣꯏꯣꯏꯗꯣ
ꯑꯅꯥ
ꯇꯤꯚꯤ ꯁꯤ ꯍꯣꯏꯗꯣ
ꯍꯣꯏ ꯍꯣꯏ
ꯑꯩꯈꯣꯏ ꯐ꯭ꯔꯥꯟꯇꯥꯏꯁ ꯇꯧꯋꯦꯅ
ꯍꯣꯏ
ꯑꯗꯨꯗ ꯃꯣꯃꯣ ꯊꯤꯂꯑꯦ ꯊꯤꯂꯥꯛꯑꯦ ꯍꯥꯏꯌꯦ
ꯑꯗꯨꯅꯦ ꯃ ꯃꯣꯠ ꯊꯦꯠꯂꯒ ꯃꯣꯏꯗꯤ ꯆꯥꯏ ꯍꯥꯏꯕꯗ ꯑꯁ ꯁꯥꯎꯅꯤꯡꯕꯀꯣ ꯍꯥꯏꯕꯗꯤ ꯁꯥꯎꯅꯤꯡꯉꯗꯤ ꯇꯣꯛꯑꯦ ꯍꯥꯏꯔꯗꯤ ꯑꯗꯨ ꯆꯥꯗ꯭ꯔꯁꯨ ꯌꯥꯏꯑꯕ ꯁꯤꯃ ꯍꯥꯏꯔꯗꯤꯀꯣ ꯑꯗꯨꯝ ꯍꯥꯏꯗꯤ ꯑꯩꯉꯣꯟꯗ ꯁꯨꯃꯥꯏꯅ ꯇꯧꯔꯗꯤ ꯑꯩꯗꯤ ꯑꯃꯨꯛꯀ ꯊꯤꯟꯗꯣꯏꯅꯦꯅ ꯑꯩꯗꯤ ꯍꯥꯏꯕꯅꯦ
ꯎ ꯍ
ꯃꯥꯁꯦ ꯑꯗꯨꯝ ꯅꯨꯡꯁꯤ ꯅꯨꯡꯁꯤꯅꯤꯉꯥꯏꯇ ꯑꯗꯨꯅ ꯑꯩꯈꯣꯏꯗꯤ ꯍꯥꯏꯕꯅꯤ ꯋꯥ ꯑꯃꯨꯛꯀꯥ ꯍꯥꯏꯔꯔꯣꯏꯁꯤꯀꯣꯅ ꯑꯩꯈꯣꯏꯗꯤ ꯍꯥꯏꯕꯅꯤ ꯃꯥꯒꯤ ꯃꯋꯥꯗꯣ ꯌꯥꯗꯦꯕ ꯅꯨꯡꯁꯤ ꯑꯃꯨꯛꯀ ꯅꯨꯡꯁꯤ ꯅꯤꯡꯉꯥꯏ ꯇꯥꯎꯑꯣ ꯑꯗꯨꯝ ꯉꯥꯡꯕꯗꯣ
ꯎꯝ ꯃꯅꯦ ꯃꯥꯁꯨ ꯑꯗꯨꯃꯥꯏꯈꯥ ꯑ ꯑꯗꯨꯃꯥꯏꯅ ꯍꯥꯏꯕꯅꯤ ꯎ ꯞ ꯂꯣꯏ ꯊꯝꯕ ꯀꯥꯟꯗ ꯎꯝ ꯃꯥꯅ ꯑꯗꯨꯃꯥꯏꯅ ꯇꯧꯁꯤꯜꯂꯛꯄꯗꯣ ꯅꯨꯡꯁꯨ ꯈꯔ ꯅꯨꯡ ꯅꯨꯡꯁꯤꯌꯦ ꯄꯥꯏ ꯂꯥꯏꯇꯦ ꯃꯥꯏ
ꯎꯝ ꯑꯗꯨ ꯃꯥꯗꯤ ꯍꯂꯥꯛ ꯅꯤꯉꯣꯝ ꯆꯥꯔꯒ
ꯊ ꯆꯥ ꯗꯔꯦꯗ
ꯁꯖꯥ ꯍꯣꯏ ꯅꯨꯡꯁꯤꯒꯅꯤ ꯑꯃꯨꯛꯀꯛ ꯈꯪꯉꯤ ꯃꯥ ꯃꯋꯥꯗ ꯌꯥꯗꯦ ꯅꯍꯥꯟ ꯑꯩꯉꯣꯟꯗ ꯦ ꯅꯣꯏ ꯁꯨꯔꯗꯤ ꯑ ꯅꯨꯡꯁꯤꯒꯅꯤ ꯍꯥꯏꯅ ꯂꯥꯎꯒꯅꯤ ꯑ ꯋꯥꯗ ꯌꯥꯗ꯭ꯔꯦꯕ
ꯎꯝ
ꯃꯥꯗꯤ ꯑꯗꯨ ꯅꯨꯃꯤꯠꯇ ꯁꯣꯛꯈ꯭ꯔꯦ ꯍꯥꯏꯁꯤꯔꯥ ꯃꯣ ꯊꯥꯔꯛꯑꯦ ꯍꯥꯏꯕ ꯅꯨꯃꯤꯠꯁꯨ ꯃꯥꯗꯤ ꯍꯔꯥꯎꯕꯒꯨꯝ ꯇꯧꯋꯦ
ꯄꯥꯥꯁ ꯈꯪꯗꯦ ꯀꯔꯤꯅ
ꯎꯝ
ꯅꯨꯡꯁꯤꯔꯗꯤ ꯇꯨꯝ ꯅꯨꯡꯁꯤ ꯐꯖꯅ ꯅꯨꯡꯁꯤꯕ ꯌꯥꯕꯅꯤ ꯑꯃꯕꯨꯁꯨ ꯅꯨꯡꯁꯤꯌꯦ ꯑꯃꯕꯨꯁꯨ ꯅꯨꯡꯁꯤꯌꯦ
ꯑꯗꯨꯏꯒꯤꯅꯦ ꯃꯥꯁꯨ ꯍꯥꯏꯕꯗꯤ ꯎꯝ ꯃꯥꯗꯤ ꯗꯥꯏꯔꯦꯛꯇꯤ ꯇꯣꯛꯎꯁꯦꯗꯤ ꯍꯥꯏꯔꯔꯣꯏꯅ ꯑꯩꯈꯣꯏꯗꯤ ꯍꯥꯏꯕꯅꯦ ꯅꯨꯄꯥꯗꯤ ꯁꯨꯃꯥꯏꯅ ꯇꯧꯏ ꯅꯪꯅ ꯅꯪ ꯅꯪꯒꯤ ꯃꯔꯜꯗ ꯊꯤꯕꯅꯦꯅ ꯑꯩꯈꯣꯏꯗꯤ ꯍꯥꯏꯕꯅꯦ
ꯎꯝ ꯑꯗꯨꯅ
ꯃꯥꯗꯤ ꯅ ꯅꯪꯕꯨ ꯀꯔꯤ ꯍꯥꯏꯁꯦ ꯇꯁꯦꯡꯅ ꯅꯨꯡꯁꯤꯗꯕꯒꯤꯅꯤ ꯃꯥꯅ ꯁꯨꯃꯥꯏꯅ ꯇꯥꯎꯕꯗꯧꯅꯀꯣ ꯑꯁ ꯈꯣꯏꯗꯤ ꯁꯥꯎꯋꯦ ꯁꯥꯎꯅꯤꯡꯉꯦ ꯅꯨꯄꯤ ꯅꯨꯄꯤꯁꯨ ꯁꯥꯎꯅꯤꯡꯕ ꯍꯥꯎꯔꯦ ꯍꯥꯏꯗꯤ ꯍꯥꯏꯕꯗꯤ ꯍꯣꯏꯅ ꯀꯔꯤ ꯍꯥꯏꯁꯤꯔꯥ ꯁꯨꯃꯥꯏꯅ ꯔꯦꯠ ꯍꯦꯟꯗꯦꯗꯀ ꯇꯥꯎꯕ ꯐꯥꯎ ꯃꯥꯗꯤ ꯑꯁ ꯀꯔꯤꯒꯤ ꯋꯥ ꯈꯥꯟ ꯅꯨꯡꯉꯥꯏꯌꯦꯕꯅꯤꯗ
ꯑꯩꯗꯤ ꯑꯩꯁꯨ ꯑꯗꯨꯃꯥꯏꯅ ꯍꯥꯏꯕꯅꯦ ꯃꯉꯣꯟꯗ ꯅꯪꯁꯦ ꯑꯩ ꯈꯥꯟꯕꯗ ꯒ꯭ꯌꯥꯟ ꯇꯥꯕꯁ ꯉꯝꯗ ꯍꯥꯏ ꯌꯥ
ꯎꯝ ꯀꯩ ꯇꯥꯗꯦ ꯃꯥꯁꯦ ꯀꯔꯤꯅꯣꯅ ꯃꯥꯅ ꯑꯩꯈꯣꯏꯒꯤ ꯅꯨ ꯅꯨꯄꯥ ꯑꯗꯨꯗꯣ ꯑꯣꯏꯔꯝꯕ ꯇꯥꯔꯗꯤ ꯃꯥꯁꯦ ꯍꯩꯅꯕ ꯀꯔꯤ ꯍꯥꯏꯁꯤꯔ ꯃꯥꯒꯤ ꯀꯦꯔꯦꯛꯇꯔꯗꯣ ꯍꯩꯅꯕ ꯃꯤ ꯑꯣꯏꯔꯔꯣꯏꯕ
ꯎꯝ
ꯑꯩꯈꯣꯏꯒꯤ ꯅꯨꯄꯥ ꯇꯥꯔꯗꯤꯀꯣ ꯃꯥꯁꯦ ꯍꯅꯗꯦꯗꯅ ꯇꯥꯎꯔꯅꯦꯕ ꯃꯥꯅ ꯅꯨꯡꯁꯤ ꯑꯗꯣ ꯃ ꯑꯥ ꯃꯄꯨꯛ ꯄꯨꯛ ꯆꯥꯎꯕꯤꯗꯣ ꯃꯥꯁꯨ ꯍꯥꯏꯕꯅꯦ ꯃꯥ ꯍꯥꯏꯅ ꯍꯩꯅ ꯑꯩꯈꯣꯏꯒꯤ ꯅꯨꯄꯥ ꯑꯣꯏꯔꯗꯤ ꯍꯩꯅꯔꯔꯣꯏ ꯍꯥꯏꯒꯅꯤꯀꯣ ꯑꯩꯈꯣꯏ ꯑꯅꯤꯗꯤ ꯊꯨꯝꯁꯥꯔ ꯔꯒ ꯅꯣꯛꯄꯅꯤ ꯃꯥ ꯅꯨꯄꯥ ꯑꯣꯏꯕꯒꯤꯅꯦꯅ
ꯃꯥꯅ ꯁꯤ ꯃꯥ ꯅꯨꯄꯥꯁꯤ ꯅꯨꯡꯁꯤꯂꯝꯕ ꯉꯝꯃꯔꯣꯏ ꯃꯥꯁꯨ ꯑꯗꯨꯃꯥꯏꯅ ꯍꯥꯏꯒꯅꯤ
ꯎꯝ ꯒ꯭ꯌꯥꯟꯒ ꯇꯥꯗ꯭ꯔꯦ ꯃꯥꯁꯦ
ꯑꯁ ꯃꯥꯒꯤ ꯃꯥꯒꯤ ꯄꯨꯟꯁꯤꯗꯣ ꯄꯥꯝꯃꯣꯏ ꯑꯗꯨꯃꯥꯏꯅ ꯂꯩꯔꯛ
ꯑꯗꯨꯒꯤꯅꯦ ꯍꯧꯖꯤꯛ ꯍꯧꯖꯤꯛ ꯈꯛꯇꯪ ꯋꯥꯕꯅ ꯐꯥꯏ ꯍꯥꯏꯕ ꯃꯥꯒꯤ ꯄꯨꯟꯁꯤꯗ ꯋꯥꯕ ꯁꯔꯨꯛꯇꯨꯗꯤ ꯀꯣ ꯑꯩꯗꯤ ꯁꯨꯃꯥꯏꯅ ꯅꯈ꯭ꯔꯦ ꯑꯗꯨꯗꯨꯅꯦ ꯃꯥ ꯊꯥꯗꯣꯛꯁꯨ ꯉꯥꯛ ꯍꯥꯏꯕꯗꯤ ꯃꯥꯒꯤ ꯅꯨꯄꯤꯅꯦ ꯍꯥꯏꯔꯗꯤ ꯍꯣꯏ ꯗꯨꯝ ꯊꯥꯗꯣꯛꯄ ꯉꯝꯔꯣꯏ ꯉꯥꯡ ꯂꯥꯏꯔꯗꯤ ꯌꯥꯏꯁ ꯆꯝꯃꯥꯒ ꯑꯉꯥꯡ ꯃꯔꯅꯨꯡꯁꯤꯅꯦ ꯌꯨꯝꯆꯠ ꯌꯨꯝꯁꯨ ꯆꯠꯅꯤꯡꯉꯦ ꯑꯗꯨ ꯑꯣꯏꯔꯁꯨ ꯆꯠꯄ ꯉꯝꯔꯁꯨ ꯑꯁꯤꯒꯤ ꯃꯇꯥ ꯌꯧꯔꯤ ꯃꯥꯁꯦ ꯎꯄꯥꯏ ꯂꯩ ꯍꯥꯏꯕꯗꯣ ꯔꯤꯒ꯭ꯔꯦꯠꯀ ꯆꯥ ꯆꯥ ꯆꯠꯂꯅꯤ ꯑꯗꯨꯒꯤ ꯑꯩꯈꯣꯏꯗꯤ ꯀꯟꯅ ꯍꯥꯏꯕꯅꯦꯕ ꯃꯥꯁꯦ ꯒꯌ꯭ꯥꯟ ꯇꯥꯗꯦ
ꯎꯝ ꯍꯥꯏꯌꯨꯅꯦ ꯑꯩꯁꯨ ꯑꯁꯤ ꯑꯁꯤ ꯅꯨꯄꯤꯗ ꯅꯨꯄꯤꯗ ꯑꯗꯨꯝ ꯊꯋꯥꯏ ꯆꯪꯕꯗꯤꯀꯣ
ꯍꯣꯏ
ꯇꯣꯛꯄ ꯉꯝꯗꯕꯅꯤ ꯍꯥꯏꯕꯅꯤ ꯑꯩ
ꯑꯗꯨꯒꯤꯅꯦ ꯑꯇꯣꯞꯄꯗꯤ ꯁꯦꯝꯗꯣꯛ ꯉꯝꯒꯅꯤ ꯑꯗꯨ ꯑꯣꯏꯔꯁꯨ
ꯎꯝ
ꯁꯤ ꯨꯝꯕꯗꯤ ꯇꯥꯦꯗ
ꯎꯝ ꯅꯪ ꯄꯨꯟꯁꯤ ꯀ ꯋꯥꯒꯅꯤ ꯍꯥꯏꯕꯅꯤ
ꯑꯗꯨ ꯁꯨꯃꯥꯏꯅ ꯋꯥꯕ ꯀꯔꯤꯁꯦ ꯑꯩꯈꯣꯏꯅ ꯍꯥꯏꯔꯤꯕ ꯐꯥꯃꯁꯦ ꯑꯩꯈꯣꯏꯒꯤ ꯋꯥ ꯂꯥꯎꯗꯕ ꯍꯥꯏꯕꯗꯤ ꯅꯍꯥꯟꯅ ꯁꯨꯃꯥꯏꯅ ꯇꯥꯎꯋꯦꯗꯅ ꯑꯩꯈꯣꯏ ꯋꯥ ꯑꯃ ꯌꯥꯝ ꯉꯥꯡꯪꯂꯛꯑꯦ ꯑꯗꯨ ꯑꯣꯏꯔꯁꯨ ꯁꯣ ꯃꯥꯒꯤ ꯅꯨꯄꯥꯒꯤ ꯋꯥ ꯑꯃꯨꯛꯀ ꯂꯥꯎꯔꯒ ꯃꯥꯗꯤ ꯑꯗꯨꯨꯝ ꯅꯨꯡꯁꯤꯒꯁꯤ ꯅꯨꯡꯁꯤꯅ ꯆꯠꯂꯅꯤꯅ ꯑꯗꯨꯒꯤ ꯁꯥꯎꯃꯦ ꯉꯥꯔ ꯃꯣꯏ ꯍꯥꯏꯗꯤ ꯃꯣꯏ ꯑꯅꯤꯗ ꯑꯃ ꯂꯩꯔꯅꯤꯅ
ꯈꯜꯂꯦ ꯑꯩꯒꯤ ꯋꯥꯈꯜ ꯃꯤꯉꯣꯟꯗꯗꯤ ꯍꯥꯏꯔꯛꯇꯦ ꯑꯗꯨ ꯑꯣꯏꯔꯁꯨ ꯑꯩꯒꯤ ꯋꯥꯈꯜꯗꯗꯤ ꯀꯣ ꯃꯣꯏ ꯑꯅꯤꯗ ꯑꯃꯗꯤ ꯂꯩꯑ ꯀꯔꯤꯒ ꯁꯨꯃꯥꯏꯅ ꯑꯇꯣꯞꯄ ꯉꯃꯤꯁꯦ ꯋꯥꯔꯤ ꯑꯃ ꯂꯩꯔꯝꯒꯅꯤꯅ ꯑꯩꯗꯤ ꯁꯨꯃꯥꯏꯅ ꯐꯥꯎꯋ ꯇꯥꯕꯅꯦ ꯍꯥꯏꯕꯗꯤ ꯊꯥꯗꯣꯛꯄ ꯌꯥꯏꯌꯦ ꯀꯥꯏꯔꯦ ꯍꯥꯏꯕ ꯀꯔꯤꯒ ꯉꯥꯝꯗꯕꯅꯣ ꯍꯥꯏꯕꯅꯤꯗ ꯃꯤꯒ ꯆꯍꯤꯒ ꯀꯨꯟ ꯇꯔꯥ ꯀꯨꯟ ꯁꯨꯃꯥꯏꯅ ꯂꯥꯏꯏꯕ ꯐꯥꯎꯅ ꯊꯥꯗꯣꯛꯄ ꯉꯝꯝꯕꯗꯨ ꯃꯥꯗꯤ ꯀꯔꯤꯒꯤ ꯊꯥꯗꯣꯛꯄ ꯉꯝꯗꯦꯅꯣ ꯍꯥꯏꯕꯅꯤꯗ
ꯑꯩꯈꯣꯏ ꯀꯔꯤ ꯂꯥꯏꯟ ꯍꯦꯟꯗꯣꯛꯄ ꯑꯗꯨꯃꯥꯏꯅ ꯝꯕꯗ ꯍꯥꯏꯗꯤ
ꯑꯣ
ꯌꯦꯟꯒ ꯇꯥꯔ ꯑꯗꯨꯅꯦ ꯃꯥꯗꯤ ꯑꯁ ꯑꯗꯨ ꯈꯛꯇ ꯅꯠꯇꯦ ꯃꯆꯤꯟꯒ ꯌꯥꯝ ꯀꯟꯕꯗꯨꯅꯤ ꯑꯩꯅ ꯈ꯭ꯋꯥꯏꯗꯒꯤ
ꯎꯝ ꯑꯗꯨꯨꯅꯦ ꯑꯗꯨꯃꯥꯏꯅ ꯈꯪꯅ ꯈꯪꯅ ꯍꯥꯏꯔꯒ ꯀꯣ ꯑꯗꯨꯃꯥꯏꯅ ꯑꯗꯨ ꯅꯠꯇꯦ ꯑꯗꯨ ꯅꯠꯇꯦ ꯍꯥꯏꯔꯒꯀꯣ ꯂꯥꯁꯇ ꯑꯗꯨ ꯑꯗꯨ ꯇꯧꯕꯗꯨꯗꯤ ꯑꯗꯨꯃꯥꯏꯅ ꯇꯧꯕꯒꯤꯅꯦ ꯀ꯭ꯂꯥꯁꯇ ꯑꯗꯨꯃꯥꯏꯅ ꯇꯧ ꯍꯥꯏꯒꯅꯤ
ꯍꯝ
ꯌꯥꯝ ꯇ ꯀꯗꯤ
ꯑꯗꯨꯏꯒꯤꯅꯦ ꯑꯩ ꯑꯩꯗꯤꯀꯣ ꯃꯥ ꯃꯥꯗ ꯅꯪ ꯑꯣꯏꯔꯝꯃꯗꯤ ꯑꯩꯗꯤ ꯃꯃꯥ ꯕꯕꯥ ꯐꯥꯎ ꯍꯥꯏꯗꯣꯛꯀꯅꯤ ꯁꯃꯥꯏ ꯁꯨꯃꯥꯏꯅ ꯑꯁꯤ ꯐꯥꯎ ꯀ ꯍꯥꯏꯗꯤ ꯃꯥꯒ ꯃꯃꯥꯒ ꯕꯕꯥꯕꯥ ꯏꯁ ꯉꯥꯡꯅꯤꯡꯕꯔ ꯃꯄꯨ ꯄꯨꯛꯆꯧꯕꯤꯁꯨ ꯑꯨꯃꯥꯏꯅ ꯍꯥꯏꯕꯅꯤ ꯑꯩꯅ ꯍꯥꯏꯔꯛꯦ ꯀꯩꯅꯣ ꯑꯩ ꯃꯥꯁꯨ ꯈꯥꯟꯕꯅꯦꯅ ꯍꯥꯏ ꯁꯨꯃꯥꯏꯅ ꯍꯥꯏꯅꯤꯡꯕ ꯐꯥꯎ ꯀꯦꯁ ꯃꯥ ꯋꯥꯒꯅꯤ ꯍꯥꯏꯕꯒꯤ ꯅꯨꯡꯁꯤꯌꯦꯅ
ꯎꯝ
ꯑꯩꯈꯣꯏꯗꯤ ꯏꯃꯥꯟꯅꯕꯤ ꯑꯣꯏꯕꯒꯤ ꯃꯥ ꯑꯋꯥꯕꯗꯣ ꯄꯥꯝꯗꯩ ꯑꯗꯨꯒꯤ ꯍꯧꯖꯤꯛꯅ ꯀꯟꯅ ꯍꯥꯏꯕꯅꯤ ꯍꯥꯏꯕ ꯃꯥꯁꯦ ꯀꯔꯤꯔꯥ ꯈꯪꯗꯦ ꯑꯉꯥꯡꯁꯨ ꯅꯠꯇꯦ
ꯎꯝ ꯎ ꯑꯁ ꯈꯪꯗ꯭ꯦꯗ ꯃꯥꯅ ꯍꯥꯏꯔꯗꯤ ꯎꯝ ꯑꯍꯟꯁꯨ ꯑꯍꯥꯟꯕ ꯑꯣꯏꯕꯒꯤꯀꯣ ꯎꯝ ꯑꯗꯨꯝ ꯀꯥꯎꯕ ꯑꯗꯨꯝ ꯀꯥꯎꯕ ꯉꯝꯃꯔꯣꯏ ꯍꯥꯏꯕꯗꯨꯗ ꯀ ꯑꯩꯅꯁꯨ ꯍꯥꯏꯕꯅꯤ ꯍꯧꯖꯤꯛ ꯋꯥꯁꯨ ꯋꯥꯅ ꯈꯔ ꯈꯥꯡꯕꯗꯨꯅ ꯍ ꯅꯪꯒꯤ ꯐꯥꯒꯅꯤ ꯍꯥꯏꯔ ꯕ ꯑꯁꯤ ꯎꯝ ꯑꯩꯈꯣꯏ ꯎ ꯑꯁꯤꯗꯣ ꯄꯕꯦꯅꯣ ꯄꯥꯏꯕꯤꯗꯣ ꯑꯗꯨ ꯅꯨꯄꯤꯗꯨꯁꯨ ꯑꯗꯨꯃꯥꯏꯅ ꯇꯧꯋꯦꯅ
ꯍꯣꯏ
ꯃꯥꯁꯨ ꯑꯗꯨꯃꯥꯏꯅ ꯇꯧꯋꯤ ꯇꯧꯕꯗꯣ ꯍꯧꯖꯤꯛꯇꯤ ꯌꯥꯝ ꯅꯨꯡꯉꯥꯏꯅ ꯂꯩꯕꯗꯣ ꯅꯪꯁꯨ ꯑꯗꯨꯃꯥꯏꯅ ꯇꯧꯅꯕ ꯇꯧ ꯍꯥꯏꯕꯅꯦ ꯈꯔꯁꯨ ꯋꯥꯅ ꯃꯤ ꯃꯤ ꯈꯨꯗꯤꯡꯃꯛ ꯑꯁꯤꯒꯨꯝꯕ ꯄ꯭ꯔꯣꯕ꯭ꯂꯦꯝꯁꯤꯗꯤ ꯐꯦꯁ ꯇꯧꯕ ꯇꯧꯕ ꯉꯥꯛꯇꯅꯦꯕ
ꯃꯣꯏ ꯑꯅꯤꯗꯤ ꯂꯥꯏꯑꯦ ꯑꯁꯤꯗꯒꯤ ꯍꯦꯟꯅ ꯇꯥꯎꯕ ꯃꯤ ꯂꯥꯏꯑ ꯍꯥꯏꯕ
ꯑꯗꯨꯅꯤ
ꯑꯗꯨꯒ ꯀꯔꯤꯔꯥ ꯑꯍꯥꯟꯕꯅꯦ ꯑꯍꯥꯟꯕꯅꯦ ꯑꯗꯨ ꯃꯥ ꯑꯩ ꯄꯨꯛ ꯆ ꯆꯥꯎꯕꯤꯒ ꯑꯩꯈꯣꯏ ꯏꯅꯤꯗꯤ ꯍꯥꯏꯥꯏꯕꯅꯦ ꯑꯗꯨꯒꯤ ꯑꯦꯛꯁꯀ꯭ꯌꯨꯁꯁꯦ ꯃꯥ ꯁꯤ ꯊꯤꯕꯅꯤꯅꯦ ꯑꯍꯥꯟꯕꯅꯦ ꯑꯍꯥꯟꯕꯅꯦ ꯑꯗꯨ ꯑꯗꯨꯒꯤ ꯋꯥꯁꯨ ꯇꯥꯅꯤꯡꯈꯤꯗ꯭ꯔꯦ ꯀꯣꯏ ꯅ ꯀꯥꯏ ꯅꯨꯔꯤ ꯍꯣꯏ ꯍꯣꯏ ꯑꯍꯥꯟꯕꯗꯤ ꯈꯪꯉꯦ ꯋꯥꯒꯅꯤ ꯈꯪꯉꯦ ꯑꯗꯨꯔꯁꯨ ꯋꯥꯅ ꯋꯥ ꯋꯥꯔ ꯁꯣꯛꯈ꯭ꯔꯦ ꯍꯥꯏꯁꯤꯔꯥ ꯄꯨꯟꯁꯤꯒꯤ ꯋꯥꯕꯕꯁꯤꯔꯨꯇꯤ ꯍꯧꯖꯤꯛꯅ ꯋꯥꯔꯣ ꯅ ꯍꯥꯏꯕꯅꯤ ꯍꯥꯏꯕ ꯑꯁ ꯀꯥꯡꯦ ꯃꯥꯁꯦ
ꯈꯪꯗꯦ ꯃꯉꯣꯟꯗ ꯂꯩꯒꯦ ꯈꯟꯕ꯭ꯔꯥꯕ
ꯍꯧꯖꯤꯛꯇꯤ ꯍꯈꯣꯏ ꯉꯥꯡꯅꯤꯡꯉꯥꯏ ꯑꯗꯨꯝ ꯉꯥꯡꯈ꯭ꯔꯦ ꯑꯗꯨꯅ ꯑꯩꯅ ꯃꯉꯣꯟꯗ ꯉꯔꯥꯡ ꯑꯃꯨꯛꯀ ꯑꯃꯨꯛꯀ ꯍꯜꯂꯛꯀꯅꯨꯀꯣ ꯅꯪꯒꯤ ꯅꯋꯥꯁꯤꯡꯗꯣ ꯔꯦꯍꯥꯏ ꯁꯔ ꯕ꯭ꯂꯣꯛꯇ ꯊꯥꯝꯕꯗꯣ ꯑꯗꯨꯝ ꯊꯥꯝꯃꯣ ꯍꯣꯏ ꯃꯥꯅ ꯇꯧꯔꯣꯏ ꯍꯥꯏꯕꯗꯣ ꯑꯗꯨꯗꯤ ꯅꯨꯄꯥꯒꯤ ꯋꯥꯅꯦ ꯅꯨꯄꯤꯗꯨ ꯇꯣꯗꯤ ꯂꯣꯏꯔꯦ ꯅꯪꯅ ꯐ ꯇꯧꯔꯗꯤ ꯂꯣꯏꯔꯦ ꯅꯪꯒꯤ ꯃꯃꯥꯕꯕꯥꯈꯣꯏꯗ ꯑꯗꯨꯝ ꯍꯥꯏꯗꯣꯛꯑꯣ ꯌꯥꯔꯅꯤ ꯃꯣꯏꯁꯨꯒꯦꯟ ꯇꯠꯅ ꯃꯥꯒꯤ ꯋꯥꯔꯤꯁꯤꯡꯗꯣ ꯂꯤꯔꯗꯤ ꯃꯥ ꯅꯣꯏꯒꯤ ꯕꯕꯥ ꯃꯃꯥ ꯕꯕꯥꯁꯨ ꯁꯨꯡꯌꯥ ꯌꯥꯔꯔꯣꯏ ꯍꯥꯏꯅ ꯍꯥꯏꯔꯒꯅꯦ ꯑꯁ ꯚꯥꯏ ꯑꯃꯨꯛꯀ ꯉꯥꯡꯒꯅꯨ ꯁꯨꯃꯥꯏꯅ ꯉꯥꯡꯝꯕ ꯑꯗꯨꯗꯒꯤ ꯑꯩꯅ ꯈꯟꯕꯅꯦ ꯑꯣ ꯃꯥꯁꯦ ꯑꯃꯨꯛꯀ ꯅꯨꯡꯁꯤꯅꯤꯡꯕ ꯃꯥꯂꯦꯩꯅ ꯑꯗꯨꯒ ꯄꯦꯅꯨꯄꯩ ꯕꯤꯁꯨ ꯍꯥꯏꯌꯦ ꯃꯀ ꯅꯨꯡꯁꯤꯒꯅꯤ ꯃꯣꯏ ꯃꯥꯒꯤ ꯋꯥꯗꯣ ꯌꯥꯗꯦꯅꯀꯣ
ꯎꯝ ꯎꯝ
ꯍꯥꯏꯕꯁꯦ ꯑꯦꯛꯁꯄꯤꯔꯤꯌꯦꯟꯁ ꯂꯥꯛꯏꯕ ꯐꯥꯎꯅ ꯉꯥꯡꯉꯤꯕ ꯇꯦꯅꯣ ꯄꯥꯏꯕꯤꯁꯨ ꯌꯥꯝ ꯉꯥꯛꯈ꯭ꯔꯦꯕ ꯃꯥꯒꯤ ꯑꯦꯛꯁꯄꯤꯔꯤꯟꯁꯁꯤꯡꯗꯣ
ꯎꯝ
ꯑꯗꯨꯒ ꯑꯗꯨ ꯑꯥꯗ ꯅꯣꯏ ꯑꯩꯈꯣꯏ ꯑꯩꯈꯣꯏ ꯐꯤ ꯁꯥꯕꯤꯗꯣ
ꯎꯝ
ꯃꯥꯁꯨ ꯍꯥꯏꯔꯝꯒꯅꯤ ꯍꯥꯏꯕꯅꯤ ꯅꯪꯒꯤ ꯑꯦꯛꯁꯄꯤꯔꯤꯌꯦꯟꯁꯁꯤꯡꯗꯣ ꯂꯤꯈ꯭ꯔꯣꯅ ꯍꯥꯏꯈ꯭ꯔꯦꯅ ꯄꯨ ꯄꯨꯛꯆꯕꯤꯗꯣ ꯍꯥꯏ ꯍꯥꯏꯈ꯭ꯔꯕꯅꯤꯅ
ꯃꯣꯏꯁꯨ ꯁꯨꯃꯥꯏꯅ ꯇꯧꯋꯤꯅ
ꯎꯝ ꯎꯝ
꯭ꯌꯥꯟꯕ ꯇꯥꯗ꯭ꯔꯗ
ꯍꯗꯔꯤ
ꯑꯩꯈꯣꯏꯅ ꯉꯥꯡꯅ꯭ꯔꯗꯤ ꯃꯤ ꯉꯥꯡꯅꯤꯡꯉꯥꯏ ꯂꯩꯇꯦ ꯑꯗꯨꯒꯤ ꯉꯥꯡꯕꯅꯤꯗ
ꯎꯝ
ꯍꯣꯏ ꯃꯤꯒꯤ ꯑꯗꯨꯕꯨꯗꯤ ꯃꯣꯏ ꯑꯥ ꯑꯗꯨꯝ ꯌꯥꯎꯕꯗꯤ ꯐꯠꯇꯦ ꯇꯨꯑꯣꯏꯔꯁꯨ ꯑꯩꯈꯣꯏꯅ ꯉꯥꯡꯗꯗꯤ ꯀꯅꯥꯅ ꯉꯥꯡꯒꯅꯤ ꯑꯗꯨꯒꯤꯅꯦꯕ
ꯎꯝ